ꯑꯣ ꯇꯥꯏꯀꯣ ꯍꯣꯏ ꯍꯣꯏ ꯇꯨꯝꯔꯤꯕꯣ
ꯀꯝ ꯂꯩꯗ ꯍꯧꯣꯔꯗꯤ ꯃꯄꯄꯥꯅꯦ ꯊꯣꯛꯣꯔꯦ
ꯑꯣ ꯑꯣ ꯃꯥꯏ ꯃꯣꯏꯄꯒꯤ ꯁꯥꯏꯅꯦ ꯑꯣ
ꯍꯣꯏ ꯑꯁ ꯑꯗꯨꯝ ꯁꯥꯔ ꯁꯥꯔꯗꯤ ꯐꯣꯟ ꯐꯥꯎ ꯄꯥꯏꯕꯤ ꯌꯥꯗꯦꯅꯦ
ꯍꯣꯏ ꯍꯣꯏ ꯐꯣꯟꯣꯟꯒꯥꯛ꯭ꯔ ꯍꯣꯏ ꯍꯣꯏ
ꯐꯣꯟꯣꯟ ꯁꯥꯟ ꯐꯣꯟꯣꯟꯁꯨꯣ ꯐꯠꯇꯌꯥ ꯍꯥꯏ
ꯑꯗꯨꯅꯦ ꯑꯅꯤ ꯄꯩꯃꯅꯤ ꯪ ꯅꯨꯡꯗꯥꯡꯒꯤ ꯑꯃꯨꯛ ꯅꯨꯡꯗꯥꯡꯒꯤ ꯑꯣꯏꯅ ꯆꯥꯔꯒ
ꯑꯣ
ꯊꯣꯡꯅ ꯅꯨꯡꯗꯥꯡꯒꯤ ꯑꯣꯏꯅ ꯆꯥꯔꯤꯈꯩꯁꯨ ꯑꯗꯨꯨꯅ ꯐꯥꯉꯅꯤ
ꯦꯁꯇꯔꯤꯛ ꯂꯩꯅꯤ ꯀꯅ ꯑꯗꯨꯝ ꯂꯩꯔꯗꯤ
ꯑꯗꯨꯝꯗꯤꯤꯗꯤꯦ ꯇꯥꯕꯅ ꯑꯗꯨꯗ ꯉꯁꯤꯗꯤ ꯄꯜꯒ ꯌꯦꯡꯂꯡꯨꯕꯒꯤ ꯈꯔ ꯊꯦꯡꯅ ꯇꯨꯝꯕꯗꯣ
ꯎꯝ ꯐꯥꯏꯅꯦꯁꯦ ꯁꯦꯇꯔꯗꯦꯅꯤꯀꯣ
ꯎꯝ ꯅꯠꯇꯦ ꯁꯟꯗꯦ ꯅꯨꯃꯤꯠꯇ ꯇꯥꯒꯅꯤꯗ ꯑꯩꯈꯣꯏꯗꯤ ꯆꯟꯗꯦꯒꯤ ꯅꯨꯡꯗꯥꯡꯗ ꯀꯣ ꯟꯗꯩ ꯅꯨꯡꯗꯥꯡ ꯇꯥꯔꯅꯤ ꯑꯩꯈꯣꯏꯗꯤ ꯍꯣꯏ ꯑꯗꯨ ꯅꯣꯏ ꯇꯥꯥꯟꯗ ꯌꯦꯡꯕꯥ ꯇꯤꯚꯤꯗ ꯌꯦꯡꯕ꯭ꯔꯥꯅꯣ
ꯑꯦ ꯑꯩꯗꯤ ꯐꯣꯟ
ꯇꯤꯚꯤꯒ ꯃꯤ ꯃꯌꯥꯝꯒ ꯌꯦꯡꯗ꯭ꯔꯣ
ꯍꯣꯏ ꯎ ꯈꯪꯉꯤꯅꯪ ꯅꯪꯁꯨ ꯃꯇꯝꯥꯡ ꯐꯠꯇꯅꯕꯒꯦꯀꯣ
ꯍ ꯍꯣꯏ
ꯃꯤ ꯌꯥꯝꯅ ꯒꯦꯗꯔ ꯇꯧꯗꯣꯏꯕ ꯑꯩꯈꯣꯏ ꯈꯨꯟꯁꯤ ꯀꯣ
ꯍꯣꯏ ꯍꯣꯏ
ꯃꯤ ꯃꯤ ꯌꯥꯝꯅꯕꯤꯗ ꯇꯧꯗꯤ ꯀꯔꯤ ꯍꯥꯏꯁꯤꯔꯥ ꯑꯉꯥꯡꯁꯤꯡꯕꯨ ꯀꯔꯤꯕ ꯃꯈꫭꯟ ꯊꯣꯛꯏꯅ
ꯍꯣꯏ ꯍꯣꯏ
ꯑꯗꯨꯅꯤ
ꯑꯁ ꯕꫭꯜꯗꯤꯀꯣ ꯃꯤ ꯈꯔ ꯌꯦꯡ ꯑ ꯌꯥꯝꯅ ꯌꯦꯡꯔꯒ ꯂꯥꯎꯔꯒ ꯂꯩꯕꯗꯣ ꯑꯗꯨꯅ ꯅꯨꯡꯉꯥꯏꯀꯣ ꯕꫭꯜ ꯌꯦꯡꯕꯗꯗꯤ
ꯑꯗꯨꯝ ꯅꯅꯨꯡꯉꯥꯏꯔꯝꯅꯦ
ꯍꯣꯏ ꯁꯨꯃꯥꯏꯅ ꯇꯥꯎꯕꯗꯨꯅ
ꯑꯁ ꯈꯪꯗꯦ ꯃꯣꯏꯅꯁꯨ ꯅꯥꯕꯁꯦ ꯇꯋ ꯇꯨꯅꯤꯅꯦ
ꯍꯥꯏ ꯍꯥꯏꯕꯗꯤ
ꯅꯨꯡꯗꯥꯡ ꯈꯛꯇꯅꯦꯕ ꯃꯣꯏꯅꯁꯅꯥꯁꯦ
ꯍꯣꯏ ꯍꯣꯏ ꯎꯟꯗꯥꯅꯦ ꯑꯌꯨꯛꯇꯁꯨ ꯅꯍꯥꯟꯗꯤ ꯂꯥꯛꯑꯅ ꯑꯗꯨꯁꯨ ꯌꯥꯝꯗꯦꯗꯅ ꯅꯨꯡꯗꯥꯡ ꯈꯛꯇ ꯇꯥꯎꯔꯒ ꯂꯥꯏ ꯃꯣꯏꯒꯤ ꯅꯠꯇꯦ ꯃꯣꯏꯒꯤꯗꯤ ꯑꯗꯨꯏ ꯃꯇꯝꯅ ꯈꯔ ꯅꯨꯡꯉꯥꯏꯕ ꯃꯥꯜꯂꯦꯗ ꯑꯩꯈꯣꯏꯗꯤ ꯇꯣꯉꯥꯟꯕꯅꯤꯅꯀꯣ
ꯎꯝ ꯍꯣꯏ ꯇꯨꯡ ꯌꯥꯝꯝꯗꯅ ꯄꯥꯏ ꯂꯩꯇꯕ ꯃꯣꯏꯗꯤ ꯑꯦꯁ ꯁꯤ ꯇꯥꯁꯇ ꯀ꯭ꯔꯤꯒꯀꯔꯤ ꯏꯐ ꯑꯔꯖꯦꯟꯇꯤꯅꯥ ꯋꯤꯟ ꯗ ꯐꯥꯏꯅꯦꯜ ꯑꯥꯏ ꯋꯤꯜ ꯗꯨ ꯅꯦ ꯀꯦꯠ ꯃꯨꯛꯕꯥꯡ
ꯍꯣꯏ ꯍꯣꯏ ꯃꯤ ꯃꯤꯌꯥꯝ ꯇꯥꯎꯅ ꯑꯩꯅ
ꯁꯇꯦꯠ ꯇꯁꯤꯗꯤ ꯌꯦꯉꯟꯅꯣ ꯑ
ꯌꯥꯝ ꯇꯧꯅꯤꯡꯕꯅꯤ ꯍꯣꯏ ꯑꯁ ꯉꯔꯥꯡꯗꯤ ꯀꯔꯤ ꯍꯥꯏꯔꯤꯁꯦ ꯃꯣꯏꯗꯤ ꯑ ꯖꯨꯟꯗꯨꯅ ꯆꯟꯗꯕ ꯃꯇꯝꯗꯤ ꯍꯔꯥꯎꯔꯒ ꯇ꯭ꯔꯣꯜ ꯇꯧꯅꯤꯡꯉꯥꯏꯒꯤ ꯋꯥ ꯃꯤꯌꯥꯝ ꯈꯜꯂꯒ ꯂꯩꯔꯝꯒꯅꯦꯕ ꯑꯗꯨꯒ ꯑꯃꯨꯛꯀ
ꯀꯔꯤ ꯀꯅꯥ ꯀꯅꯥ ꯁꯥꯟꯅꯕꯗꯔꯥ ꯅꯪ ꯔꯥꯏ ꯔꯤꯃꯦꯁ ꯇꯧꯅꯦ ꯍꯥꯏꯕꯗꯣ
ꯑꯣ ꯑꯣ ꯑꯣ ꯑꯗꯨ ꯁꯨꯏꯖꯔꯂꯦꯟꯒ ꯅꯠꯇ꯭ꯔꯣ ꯁꯨꯏꯖꯔꯂꯦꯟꯒ ꯁꯥꯟꯅꯕ ꯅꯨꯃꯤꯠꯇ ꯑꯥ ꯑꯗꯨꯒꯤ ꯑꯣꯏꯔꯝꯒꯅꯤ ꯑꯗꯨꯏ ꯅꯨꯃꯤꯠꯇ ꯑꯣꯏꯔꯝꯃꯅꯤ
ꯑꯁ ꯑꯩꯗꯤ ꯑꯩꯗꯤ ꯔꯤꯃꯦꯁ ꯇꯧꯔꯗꯤ ꯂꯣꯏꯔꯦ ꯍꯥꯏꯅ ꯈꯟꯕꯅꯦꯕ
ꯇꯥꯎꯗꯤ ꯇꯥꯎꯔ ꯂꫭꯏꯗ ꯑꯩꯗꯤ ꯊꯥꯖꯗꯦ ꯇꯥꯎꯕ ꯉꯝꯔꯣꯏ ꯍꯥꯏꯕꯗꯤ ꯔꯦꯁꯆ ꯑꯗꯨꯒꯨꯝꯕ ꯃꯆꯥ ꯇꯥꯎꯕ ꯅꯠꯇꯦꯕ ꯍꯣꯏ ꯎꯝ ꯃꯣꯏꯁꯨ ꯇꯧꯕ ꯇꯥꯎꯗꯦ ꯍꯥꯏꯕ ꯅꯠꯇꯦꯗꯅ ꯌꯥꯝꯅ ꯇꯥꯎꯅꯩꯗꯅ ꯆꯞ ꯃꯥꯟꯅꯩ ꯇ꯭ꯔꯣꯅꯤ ꯁꯤꯃ ꯍꯥꯏꯔꯗꯤ ꯑꯗꯨꯒ ꯃꯣꯏ ꯃꯣꯏ ꯀꯔꯤ ꯋꯥ ꯉꯥꯡꯅꯤꯡꯉꯥꯏ ꯂꯩꯇꯕꯒꯤ ꯁꯨꯃꯥꯏꯅ ꯉꯥꯡꯔꯒ ꯉꯥꯡꯔꯒ ꯂꯩꯕꯅꯤꯗ ꯋꯥ ꯉꯥꯡꯅꯤꯡꯉꯥꯏꯂꯩ ꯎꯄꯥꯏ ꯂꯩꯗꯕꯗꫭ ꯑꯗꯨꯒꯤ ꯑꯦꯁꯥ ꯑꯃꯨꯛ ꯃꯦꯁꯤꯡ ꯌꯥꯝꯃꯗꯤ ꯁꯨꯃꯥꯏꯅ ꯋꯥꯉꯒ ꯃꯤꯁ ꯋꯥꯔꯜ ꯀꯞ ꯍꯥꯏꯅꯀꯣ ꯃꯣꯏ ꯑꯗꯨ ꯃꯣꯏ ꯒꯤ ꯋꯥꯅꯤꯗ ꯑꯇꯣꯞꯄ ꯉꯥꯡꯅꯤꯡꯉꯥꯏ ꯂꯩꯇꯕꯒꯤ ꯎꯄꯥꯏ ꯂꯩꯇꯕꯩꯒꯤ ꯉꯥꯡꯕꯅꯤꯗ
ꯅꯪ ꯀꯔꯤꯒꯤ ꯃꯦꯁꯤ ꯐꯦꯟ ꯑꯣꯏꯕ꯭ꯔꯣ
ꯃꯥꯗꯤ ꯌꯥꯝ ꯍꯥꯝꯕꯜ ꯁꯨꯑꫭꯏꯅ ꯑꯦꯇꯤꯇ꯭ꯌꯨꯠꯀꯨꯝꯕ ꯏꯒꫭꯒꯨꯝꯕ ꯂꯩꯇꯦ ꯃꯥꯗꯤ
ꯑꯣ ꯗꯨ ꯑꯩꯗꯤ ꯅꯨꯄꯤ ꯅꯨꯄꯤꯁꯤꯡꯗꯤ ꯎꯝ ꯅꯨꯄꯤꯁꯤꯡꯒꯤ ꯔꯣꯅꯥꯜꯗꯣ ꯈꯛꯇ ꯆꯠꯄꯀꯣ
ꯎꯝ ꯃꯈꯥꯏꯔꫭꯅꯦꯜꯗꫭ ꯍꯣꯏ ꯅꯨꯡꯁꯤꯕꯗꯤ ꯅꯨꯡꯁꯤ ꯇꯤ ꯑꯗꯨ ꯑꯣꯏꯔꯁꯨ ꯅꯨꯡꯁꯤꯕꯁꯤꯡꯁꯤ ꯑꯗꯨ ꯑꯣꯏꯔꯁꯨ ꯄꯥꯝꯃꯦ ꯀꯔꯤ ꯍꯥꯏ ꯆꯃꯥꯅꯤ ꯋꯥ ꯌꯥꯝ ꯉꯥꯡꯉꯤꯅ ꯃꯊꯥꯟ ꯍꯣꯏ ꯃꯊꯥꯟꯗ ꯑꯗꯨꯝ ꯃꯥꯕꯨ ꯀꯔꯤ ꯍꯥꯏꯁꯤꯔꯥ ꯄ꯭ꯔꯦꯁ ꯇꯧꯔꯒ ꯂꯩꯉꯦꯗꯅ ꯃꯥꯗꯤ
ꯎꯝ ꯏꯟꯁꯇꯒ꯭ꯔꯝ ꯃꯤꯝꯖꯗ ꯎꯕꯗꯨ ꯔꯣꯅꯥꯗꯣꯗꯤ ꯃꯁꯥꯅ ꯑꯩ ꯎꯝ ꯒꯣꯠꯅꯦ ꯍꯥꯏ ꯑꯗꯣ ꯃꯦꯁꯤꯕꯨꯗꯤ ꯃꯤ ꯃꯤꯃꯌꯥꯝ
ꯃꯤꯅ ꯉꯥꯡꯉ ꯍꯣꯏ ꯍꯣꯏ ꯑꯗꯨꯅꯤ ꯍꯣꯏ ꯃꯥꯕꯨ ꯁꯨꯃꯥꯏꯅ ꯇꯧꯔꯗ꯭ꯔꯤꯀꯣ ꯃꯥꯁꯤꯦ ꯐꯦꯟꯁꯀ ꯌꯥꯝꯕꯅꯤ
ꯎꯝ ꯍꯣꯏ
ꯃꯤꯅꯨꯡꯁꯤꯁꯨ ꯈꯪꯉꯦ ꯃꯥꯁꯦ ꯑꯋꯥ ꯌꯥꯝ ꯋꯥꯅ ꯁꯤꯒꯤ ꯐꯨꯠꯕꯣꯜꯒꯤ ꯐꯨꯠꯕꯣꯜꯗ ꯆꯪꯔꯛꯄꯅꯤꯗꯅ
ꯎꯝ ꯎꯝ ꯍꯣꯏ
ꯑꯗꯨꯒꯤ ꯃꯥꯕꯨ ꯍꯦꯟꯅ ꯅꯨꯡꯁꯤꯌꯦꯅꯦ ꯑꯗꯨ ꯑꯣꯏꯔꯁꯨ ꯃꯥꯗꯤ ꯋꯥ ꯌꯥꯝ ꯉꯥꯡꯕꯒꯤ ꯃꯇꯊꯥꯟꯗ ꯑꯗꯨꯝ ꯁꯨꯝ ꯉꯥꯡꯕꯒꯤ ꯐꯖ ꯃꯊꯟꯗ ꯑꯗꯨꯝ ꯃꯥ ꯃꯥꯒꯤ ꯃꯔꯥꯝꯗ ꯑꯗꯨꯝ ꯉꯥꯡꯕꯗꯣ ꯐꯠꯇꯕ ꯉꯥꯅ ꯐꯥꯕ ꯉꯥꯛꯇ ꯉꯥꯡꯉꯤꯗꯅ ꯑꯗꯨ ꯃꯤ ꯃꯌꯥꯝꯅ ꯄꯥꯝꯅꯔꯛꯇꯦꯗꯅ ꯃꯤꯅꯨꯡꯁꯤ ꯌꯥꯝ ꯂꯩꯑꯦ ꯃꯥꯁꯦ ꯅꯍꯥꯟꯁꯨ ꯎꯁ ꯄꯦꯀꯤꯁꯇꯥꯟꯒꯅ ꯁꯅꯥꯅꯕ ꯅꯨꯃꯤꯠꯇꯁꯨ ꯀꯣ
ꯎꯝ
ꯔꯦꯁꯨ ꯃꯣꯏꯗꯤ ꯂꯥꯏ ꯂꯥꯏꯒꯅꯤ ꯑꯗꯨꯒꯤ ꯅꯨꯃꯤꯠꯇꯨꯗꯤ ꯈꯪꯉꯦ ꯑꯗꯨꯒ ꯃꯥꯅ ꯀꯣꯜ ꯍꯦꯛ ꯆꯪꯅꯕꯗ ꯅꯪꯗꯨ ꯂꯩꯇꯦꯗ ꯍꯣꯏ ꯑꯥ ꯃꯥꯒꯤ ꯑꯍꯟꯕꯥ ꯅꯨꯄꯥꯗꯣ ꯃꯥꯒꯤꯝ ꯑꯉꯥꯡ ꯑꯃꯗꯣ
ꯑꯣ
ꯃꯥꯒꯤ ꯃꯃꯥꯔꯩꯒꯤ ꯁꯛꯇꯤ ꯈꯪꯗꯦꯗꯅ ꯑꯗꯨꯒ ꯅꯍꯥꯟ ꯅꯣꯏꯗꯤ ꯍꯣꯏ ꯃꯥꯒꯤ ꯅꯨꯄꯤ ꯑꯃꯗꯤ ꯂꯥꯛꯑꯦꯗꯅ ꯑꯗꯨ ꯃꯣꯏꯅꯤ ꯇꯣꯛꯈ꯭ꯔꯦ ꯍꯧꯖꯤꯛꯇꯤ ꯍꯧꯖꯤꯛ ꯂꯩꯕ ꯅꯨꯄꯤꯅ ꯑꯅꯤ ꯁꯨꯗꯣꯏꯅꯦ ꯑꯗꯨꯒ ꯃꯥꯒꯤ ꯃꯆꯥꯅꯨꯄꯥ ꯑꯍꯟꯒꯤ ꯃꯃꯥꯒꯤ ꯁꯛ ꯈꯪꯂꯤ ꯗꯅ ꯀꯅꯥꯅꯣ ꯀꯔꯤꯅꯣ ꯀꯥꯏꯗꯒꯤ ꯂꯥꯛꯄꯅꯣ ꯑꯗꯨ ꯃꯔꯝ ꯈꯪꯗꯦꯗꯅ
ꯎꯝ
ꯒ꯭ꯌꯥꯟꯒ ꯇꯥꯗꯦ
ꯑꯁ ꯔꯣꯅꯥꯜꯗꯣꯒꯤ ꯌꯥꯝꯅꯨꯡꯁꯤꯑꯦ ꯃꯦꯁꯤꯔꯤ ꯌꯥꯝꯅ ꯅꯨꯡꯁꯤꯅꯦ
ꯍꯣꯏ ꯍꯣꯏ ꯃꯥꯗꯤ ꯂꯣꯏ ꯌꯥꯎꯁꯨ ꯑꯣꯏꯗꯅ ꯃꯥꯒꯤ ꯅꯨꯄꯤꯗ ꯑꯗꯨꯒ ꯁꯤꯒꯨꯝꯕꯁꯨ ꯂꯩꯇꯦꯗꯅ
ꯔꯅꯥꯗꯧꯗꯤ ꯔꯟꯅꯥꯗꯣꯗꯤ ꯀꯩ ꯍꯥꯏꯁꯤꯔꯥ ꯃꯥꯁ ꯀꯤꯂꯣꯒꯨꯝꯕ ꯂꯩꯇꯦꯕ ꯃꯥꯅ ꯎꯝ ꯀꯔꯤ ꯍꯥꯏ ꯃꯥ ꯃꯥꯅ ꯍꯣꯠꯕꯒꯤ ꯉꯝꯂꯛꯄꯅꯦꯕ
ꯃꯥꯗꯤ ꯏꯁꯀꯤꯜ ꯀꯔꯤ ꯍꯥꯏꯁꯦ ꯏꯁꯀꯤꯜ ꯍꯥꯏꯕ ꯇꯥꯔꯦ ꯑꯥ ꯃꯦꯁꯤꯅ ꯇꯦꯂꯦꯟ ꯍꯥꯏꯕ ꯇꯥꯔꯦ ꯑꯜꯒꯤ ꯏꯁꯀꯤꯜꯗꯤ ꯑꯗꯨꯝ ꯎꯝ ꯍꯣꯠꯅꯕꯗ ꯊꯣꯛꯄꯗ ꯏꯁꯀꯤꯜꯅꯦ ꯑꯗꯨꯅ ꯃꯥꯗꯤ ꯏꯁꯀꯤꯜꯅꯦ ꯑꯗꯨꯒ ꯃꯤꯁꯤꯒꯤ ꯇꯦꯂꯦꯟꯊꯤ ꯃꯁꯤꯗꯤ ꯃꯁꯥꯅ ꯑꯗꯨꯝ ꯂꯥꯛꯏꯕꯗꯣ ꯍꯥꯏꯕꯗꯤ ꯍꯧꯖꯤꯛꯁꯨ ꯑꯍꯥꯟꯕ ꯑꯣꯏꯔꯁꯨ ꯃꯥꯗꯤ ꯀꯔꯤ ꯍꯥꯏꯁꯔꯥ ꯑꯗꯨꯝ ꯁꯥꯟꯅꯕ ꯍꯥꯏꯌꯦꯗꯅ ꯍꯧꯖꯤꯛ ꯐꯥꯎ ꯔꯨꯅꯦꯜꯗꯣ ꯔꯤꯅꯦꯜ ꯔꯤꯅꯦꯜꯗꯣꯁꯨ ꯀꯔꯤ ꯍꯥꯏꯁꯤꯔ ꯇꯦꯂꯦꯟ ꯑꯣꯏꯔꯗꯤ ꯍꯧꯖꯤꯛ ꯐꯥꯎ ꯃꯥ ꯁꯥꯟꯅꯕ ꯍꯥꯏꯒꯅꯤ ꯆꯍꯤꯗꯣ ꯍꯣꯏ ꯌꯥꯝꯕꯨꯗꯤ ꯌꯥꯝꯃꯦ ꯑꯗꯨ ꯑꯣꯏꯔꯁꯨ ꯇꯦꯂꯦꯟ ꯇꯥꯔꯦ ꯑꯗꯨꯒ ꯃꯥꯗꯤ ꯏꯁꯀꯤꯜ ꯑꯣꯏꯔꯝꯃꯦꯗ ꯑꯣꯏꯔꯁꯨ ꯄꯔꯤꯌꯥꯁꯤꯅ ꯑꯗꯨꯝ ꯍꯝꯕꯥꯎ ꯇꯥꯎꯗꯕꯗꯣ ꯃꯥꯁꯦ ꯎꯝ ꯑꯗꯨꯅꯤ ꯑꯗꯨꯒꯤꯅꯤ
ꯃꯥ ꯃ ꯀꯁꯤ꯭ꯔꯣ ꯑꯗꯨꯝ ꯂꯦꯜꯂꯒ ꯂꯩꯌꯦ ꯒꯣꯜ ꯒ꯭ꯔꯥꯎꯟꯗ ꯑꯗꯨꯝ ꯆꯦꯟ ꯆꯦꯟꯜꯂꯤ
ꯍꯣꯏ ꯍꯣꯏ ꯃꯥꯗꯤ ꯂꯦꯞꯄ꯭ꯔꯒ ꯃꯉꯣꯟꯗ ꯄꯤꯕꯗꯣ ꯉꯥꯏꯔꯒ ꯂꯥꯛ ꯑꯗꯨꯒ ꯄꯣꯔꯇꯨꯒꯜꯁꯦ ꯍꯣꯏ ꯁꯅꯥ ꯀꯔꯤ ꯍꯥꯏꯁꯤꯔꯥ ꯄ꯭ꯔꯣꯐꯦꯁꯅꯦꯜ ꯄ꯭ꯂꯦꯌꯔꯁ ꯃꯤꯌꯥꯝ ꯂꯥꯛꯑꯦꯗꯅ
ꯑꯣ
ꯑꯗꯨ ꯑꯣꯏꯔꯁꯨ ꯉꯝꯗꯕꯁꯦ ꯃꯣꯏ ꯀꯔꯤ ꯍꯥꯏꯁꯤꯅ ꯃꯁꯦꯟꯗꯁꯨ ꯄꯤꯠ ꯍꯥ ꯑꯗꯨꯝ ꯆꯅꯥ ꯑꯗꯨꯝ ꯃꯥꯜꯂꯦ ꯃꯣꯏꯒꯤ ꯃꯔꯛꯇꯨꯁꯨ ꯀꯣ ꯌꯦꯡꯕ ꯀꯥꯟꯗꯗꯤ ꯌꯥꯝ ꯄꯤꯁ ꯂꯩꯇꯦꯕ ꯃꯣꯏꯁꯦ ꯑꯗꯨ ꯑ ꯃꯠ ꯃꯠ ꯃꯊꯥ ꯃꯁꯥ ꯃꯁꯥꯒꯤ ꯈꯜꯂꯒ ꯂꯩꯕꯗꯨ ꯃꯤꯁꯥ ꯃꯁꯥ ꯈꯛꯇ ꯈꯥꯟꯔꯒ ꯂꯩꯑꯕ ꯃꯤꯒꯤ ꯈꯟꯗꯦꯕ ꯍꯣꯏ
ꯇꯤꯝꯋꯔꯛ ꯂꯩꯇꯕꯀꯣ
ꯍꯣꯏ ꯍꯣꯏ ꯃꯣꯏꯗꯤ ꯂꯥꯏꯔꯤꯛꯇ ꯌꯦꯡꯉꯀꯥꯟꯗꯀ
ꯅ ꯔꯅꯣꯗꯣꯗ ꯕꯣꯞ ꯄꯤꯗ꯭ꯔꯗꯤ ꯔꯅꯣꯗꯣꯗ ꯕꯣ ꯄꯂ ꯅꯗꯔ
ꯑꯗꯨꯅꯦ ꯑꯗꯨ ꯑꯣꯏꯔꯁꯨ ꯍꯣꯏ ꯍꯧꯖꯤꯛꯇꯤ ꯇꯥꯎꯋꯦ ꯑꯗꯨ ꯑꯣꯏꯔꯁꯨ ꯄꯣꯔꯇꯨꯒꯥꯜ ꯌꯥꯝ ꯐꯥꯎꯕꯗꯤ ꯔꯣꯅꯦꯜꯗꯣ ꯂꯥꯛꯏꯕ ꯃꯤꯅꯤꯕ ꯃꯣꯏ ꯔꯦꯁꯄꯦꯤ ꯊꯝꯒꯗꯕꯅꯤ ꯃꯣꯏꯒꯤ ꯁꯤꯅꯤꯌꯔꯅꯤꯅ ꯜꯗꯧ ꯂꯩꯗꯨꯗꯤ ꯄꯣꯔꯇꯨꯒꯥꯜꯒꯤ ꯐꯦꯟꯁꯁꯨ ꯂꯥꯏꯕꯗꯤ ꯂꯥꯏꯁꯨ ꯂꯥꯏꯔꯔꯣꯏ ꯌꯥꯝ ꯍꯣꯏ ꯂꯕꯨꯗꯤ ꯂꯩꯕꯩ ꯌꯥꯏ ꯑꯗꯨꯁꯨ ꯌꯥꯝ ꯑꯁꯤ ꯀꯣꯝꯅ ꯌꯥꯝꯃꯔꯣꯏ ꯅꯦꯗꯣ ꯂꯥꯏꯕꯒꯤ ꯌꯥꯝꯕꯅꯤꯕ ꯃꯣꯏꯁꯦ ꯔꯦꯁꯄꯦꯛꯀ ꯎꯠꯇꯕ ꯑꯗꯨꯝ ꯎꯋꯦꯗ ꯌꯦꯡꯉꯔꯀꯥꯟꯗꯗꯤ ꯃꯣꯏ ꯅꯨꯡꯁꯤꯗꯕ ꯃꯥꯜꯅꯦ
ꯑꯁ ꯃꯣꯏꯒꯤ ꯐ꯭ꯔꯦꯟꯁ ꯑꯦꯔꯅ ꯅꯜꯗꯣꯂ
ꯍꯣꯏ ꯅꯜꯗꯣ ꯃꯥꯟꯕ ꯉꯥꯛꯇ
ꯍꯣꯏꯗ ꯈꯪꯗꯦ ꯀꯩꯅꯣꯗꯣ ꯐꯩ ꯍꯧꯖꯤꯛ ꯑꯩꯉꯣꯟꯗ ꯕ꯭ꯂꯣꯛ ꯇꯧꯕ ꯃꯤ ꯑꯅꯤ ꯑꯍꯨꯝ ꯂꯩꯌꯦ
ꯀꯔꯤꯒꯤꯔ
ꯑꯩꯅ ꯑ ꯁꯦꯇꯥꯁ ꯃꯨꯗ ꯎꯝ ꯃꯦꯁꯤꯒꯨꯝ ꯃ ꯉꯅꯗꯤ ꯑꯗꯨꯝ ꯊꯥꯔꯛꯄꯗꯣ ꯃ ꯃꯣꯏꯅ ꯑꯣꯏꯅ ꯍꯥꯏꯔꯛꯄ ꯑꯗꯨꯒꯨꯝꯕ ꯊꯥꯔꯛꯒꯅ ꯑꯩꯈꯣꯏ ꯑꯗꯨꯒꯨꯝꯕ ꯊꯥꯔꯛꯇꯦ ꯌꯦꯅꯤꯡꯗꯦ ꯍꯥꯏꯕ ꯑꯅ
ꯉꯥꯡꯍꯥꯛ ꯑꯗꯨꯨꯗꯥꯇꯥ ꯃꯣꯏꯅ
ꯑꯦ ꯅꯌꯦꯅꯦ ꯏꯟꯗꯔꯗꯤ ꯕ꯭ꯂ ꯊꯕ ꯅꯉꯥ
ꯑꯣ
ꯐꯤꯐꯥꯜ ꯑꯣꯏꯣꯏꯔꯗꯤ ꯑꯟꯕ꯭ꯂꯣꯛ ꯇꯧꯒꯅꯤ ꯍꯥꯏ
ꯃꯣꯏ ꯋꯥ ꯉꯥꯡꯅꯤꯡꯉꯥꯏ ꯂꯩꯥꯏꯇꯕꯩꯅꯤꯄꯥꯏ ꯂꯥꯛꯏꯇꯕꯗꯨꯣ
ꯍꯣꯏ ꯍꯣꯏ ꯅꯨꯡꯁꯤꯕꯗꯤ ꯅꯨꯡꯁꯤꯗꯗ ꯑꯣꯏꯔꯁꯨ ꯈꯪꯅꯤꯦ ꯉꯥꯕꯁꯨ ꯑꯗꯨꯝ ꯅꯨꯡꯁꯤꯌꯦ
ꯎꯝ
ꯃꯣꯏ ꯃꯦꯁꯤ ꯀꯥꯔꯅꯦꯜꯗꯣ ꯃꯣꯏ ꯑꯅꯤ ꯂꯥꯏꯔꯗꯤ ꯂꯣꯏꯔꯗꯤ ꯀꯣ ꯑꯁꯤ ꯃꯣꯏ ꯑꯅꯤꯒꯤ ꯇꯝꯒ ꯂꯣꯏꯔꯗꯤ
ꯎꯝ
ꯐꯨꯠꯕꯣꯜꯁ ꯐꯨꯠꯕꯣꯜ ꯕꯥꯏꯞ ꯁꯕꯖꯦꯛ ꯂꯥꯏꯕꯒꯨꯝꯅ ꯂꯥꯏꯅꯤꯡꯉꯥꯏ ꯃꯥꯟꯗꯦꯗ ꯍꯣꯏ ꯍꯣꯏ ꯁꯤꯒꯤ ꯃꯇꯝꯁꯤ ꯌꯦꯡꯔꯀꯥꯟꯗ ꯃꯣꯏ ꯑꯅꯤꯕꯨ ꯀꯔꯤ ꯍꯥꯏꯁꯤꯔꯥ ꯃꯣꯏꯅꯤꯒꯨꯝꯅ ꯁꯨꯕ ꯌꯥꯎꯗꯗ ꯃꯣꯏꯅꯤꯅ ꯍꯦꯟꯅ ꯑꯗꯨꯝ ꯅꯨꯡꯉꯥꯏꯗ ꯃꯣꯏꯅꯤꯈꯔꯦ ꯕꯔꯤꯗꯣ ꯁꯨꯝ ꯅꯨꯡꯉꯥꯏꯌꯦꯅ ꯑꯃꯒ ꯑꯃꯒ ꯑ ꯇꯥꯎꯕꯗ ꯑꯗꯨꯒꯤ ꯐꯨ ꯐꯨꯠꯕꯣꯜꯒꯤ ꯄꯥꯏꯞꯁ ꯑꯃꯨꯛꯀ ꯂꯥꯛꯄ
ꯅꯪ ꯃꯦꯁꯤ ꯇꯛꯈꯥꯏꯗꯤ ꯀꯅꯥꯕꯨ ꯀꯅꯥꯒꯤ ꯐꯦꯟ ꯇꯧꯕꯅꯤꯅꯪ
ꯈꯪꯗꯦ ꯑꯩꯗꯤ ꯏꯁ ꯄꯥꯝꯗꯕ ꯄꯥꯝꯗꯕ ꯉꯥꯛꯇ ꯕꯄꯦꯁꯨ ꯄꯥꯝꯗꯦ ꯑꯩꯗꯤ ꯃꯥꯁꯦ ꯏꯔꯣ ꯂꯩꯕꯒꯨꯝ ꯇꯧꯏꯅꯦ ꯅꯍꯥꯟ ꯀꯣꯆꯀ ꯋꯥ ꯌꯥꯝ ꯊꯣꯛꯄꯗꯣ ꯑꯗꯨꯒꯤ ꯃꯇꯥꯡꯗ ꯒꯤ ꯑꯩꯅ ꯄꯥꯝꯗꯕ ꯍꯥꯎꯈ꯭ꯔꯦ ꯅꯍꯥꯟꯗꯤ ꯄꯥꯝꯕꯅꯤꯗ ꯑꯗꯨ ꯑꯣꯏꯔꯁꯨ ꯍꯧꯖꯤꯛꯇꯤ ꯄꯥꯝꯈꯤꯗ꯭ꯔꯣꯏꯗ ꯀꯣꯆꯀ ꯑꯣꯏꯅꯤ ꯋꯥ ꯌꯥꯝ ꯊꯣꯛꯄꯗꯣ ꯑꯗꯨꯒ ꯃꯥꯒꯤ ꯃꯋꯥ ꯂꯥꯎꯕꯒꯤꯅꯤ ꯀꯣꯆꯇꯨꯅ ꯌꯥꯝ ꯀꯔꯤ ꯍꯥꯏꯁꯤꯔꯥ ꯃꯣꯏꯒꯤ ꯀ꯭ꯂꯥꯞꯇꯣ ꯐꯠꯇꯕꯗꯣ ꯃꯥꯁꯦ ꯃꯤꯒꯤ ꯃꯈꯥꯗ ꯂꯩꯅꯤꯡꯗꯕꯀꯣ ꯕꯄꯦꯁꯦ ꯌꯦꯡ ꯀꯥꯟꯗꯗꯤ ꯃꯤꯒꯤ ꯃꯈꯥꯗ ꯂꯩꯅꯤꯡ ꯂꯩꯕ ꯃꯥꯅ ꯍꯦꯛ ꯇꯧꯅꯤꯡꯕꯗꯣ ꯑꯗꯨ ꯑꯗꯨꯒꯤꯅꯤ ꯑꯗꯨꯒꯤꯅꯤ ꯋꯥ ꯌꯥꯝ ꯊꯣꯛꯄꯗꯣ
ꯎꯝ ꯑꯗꯨꯝ ꯇꯧꯒꯗꯕꯗ ꯐꯔꯁꯨ ꯃꯥꯁꯇꯔ ꯄ꯭ꯂꯦ ꯑꯣꯏꯔꯁꯨ
ꯍꯣꯏ ꯍꯣꯏ ꯀꯣꯆ ꯃꯈꯥ ꯀꯣꯆꯅ ꯇꯥꯎꯕꯗꯨꯗ ꯆꯠꯀꯗꯕꯅꯤꯗꯅ ꯀꯣ ꯀꯔꯤ ꯍꯥꯏꯁꯨ ꯀꯣꯆ ꯂꯥꯏꯕꯒꯤ ꯃꯣꯏꯁꯨ ꯉꯝꯕꯅꯤꯗꯅ ꯀꯣꯆꯀꯤ ꯃꯇꯨꯡ ꯏ ꯃꯇꯨꯡꯏꯟꯅ ꯆꯠꯂꯤꯦꯅ ꯍꯧꯖꯤꯛ ꯌꯦꯡꯉꯨꯗ ꯕꯣꯜꯒ ꯁꯤꯔꯗꯤ ꯀꯣꯔꯣꯆꯇ ꯑꯗꯨꯝ ꯇꯩꯅꯩꯅꯩ ꯅꯥꯕꯁꯤꯡꯗꯣ ꯑꯗꯨ ꯀꯣꯆꯅ ꯕꯣꯜꯁꯨ ꯑꯩꯥꯏ ꯀ꯭ꯌꯨꯅꯦ ꯑꯩ ꯀ꯭ꯌꯨ ꯋꯥꯡꯂꯗꯤ ꯌꯥꯔꯣꯏꯌꯦ
ꯑꯗꯨ
ꯑꯩꯀꯤ ꯌꯥꯝ ꯆꯥꯡꯕꯅꯦ ꯑꯍꯣꯏ ꯑꯗꯨꯒꯤꯅꯤ ꯀꯣꯆ ꯐꯥꯕ ꯃꯤ ꯌꯥꯝ ꯊꯤꯕꯗꯣ ꯊꯤꯔꯒ ꯂꯥꯛꯏꯕꯗꯣ ꯐꯥꯗ꯭ꯔꯗꯤ ꯌꯥꯔꯣꯏꯗꯣꯏꯅꯦ
ꯑꯁ ꯈꯪ꯭ꯔꯦꯅꯦ ꯏꯟꯗꯤꯌꯥꯗꯤ ꯌꯥꯎꯗꯣꯏꯅꯦ ꯐꯥꯗꯔ
ꯌꯦꯍꯗꯤ